ꯑꯥ
ꯀ꯭ꯔꯤ ꯇꯧꯔꯤꯅꯣ ꯑꯩꯁꯤ ꯀ꯭ꯔꯤ ꯇꯧꯔꯤꯅꯣ ꯑꯧ
ꯑ ꯀꯩꯅꯣꯝꯃ ꯇꯧꯔꯝꯕꯅꯦ ꯃꯤ ꯑꯃꯁꯦ ꯇꯧꯔꯒꯦ ꯈꯪꯕ꯭ꯔꯥ
ꯎꯝ
ꯑꯗꯨꯒ ꯑꯥ ꯑꯁ ꯑꯁ ꯑ ꯃꯄꯥꯟꯔꯣꯝꯗꯒꯤ ꯑꯗꯨꯝ ꯋꯥꯗꯣ ꯄꯨꯔꯛꯀ ꯉꯥꯡꯂꯩꯕ ꯈꯪꯕ꯭ꯔꯥ
ꯑꯣ
ꯑꯩ ꯑꯗꯨ ꯑꯗꯨꯃꯥꯏꯅ ꯇꯧꯕ ꯌꯥꯗꯦ ꯍꯥꯏꯔꯒ ꯑꯣ ꯁꯣꯏꯌꯦ ꯁꯣꯏꯌꯦ
ꯑꯩꯕꯨ ꯑꯁ ꯅ‌ꯣꯛꯄꯗ ꯈꯅꯥꯎ ꯌꯥꯗ꯭ꯔ‌ꯦ ꯑꯩꯕꯨ ꯁꯨꯃꯥꯏ ꯍꯥꯏꯌꯦ ꯅꯪ ꯀꯥꯏꯗꯒꯤꯔꯣ ꯍꯥꯏꯌ‌ꯦ ꯑꯗꯨꯁꯨ ꯌꯥꯗꯕ ꯅꯤꯀ‌ꯣ ꯑꯩꯅ ꯍꯥꯏꯕ
ꯎꯝ
ꯑꯩꯅ ꯃꯥ ꯁꯨꯃꯥꯏꯅ ꯍꯥꯏꯌꯦ ꯅꯪ ꯌꯨꯝꯗ ꯂꯩꯕ꯭ꯔꯣ ꯍꯥꯏꯌ‌ꯦ ꯑꯩꯅ ꯍꯣꯏ ꯑꯩꯅ ꯍꯣꯏ ꯌꯨꯝ ꯌꯨꯝꯗ ꯂꯩꯌ‌ꯦ ꯍꯥꯏꯔꯦ ꯌꯨꯝꯗꯤ ꯀꯥꯏꯗꯅꯣ ꯍꯥꯏꯌꯦ ꯑꯃꯨꯛꯀ
ꯅꯪꯅ ꯇꯧꯔꯤꯕ ꯃꯤꯁꯤꯡꯁꯦ ꯖꯥꯠ ꯖꯥꯠꯅꯤꯅꯦ
ꯆꯠꯂ‌ꯣꯗ ꯑꯩ ꯖꯥꯠ ꯖꯥꯠꯅ‌ꯦ
ꯀ꯭ꯔꯤ ꯇꯧꯔꯝꯃꯤꯅꯣ ꯍꯧꯖꯤꯛꯇꯤ
ꯑꯁ ꯊꯒꯗꯝ ꯊꯝꯕꯗ ꯉꯥꯏꯔꯤꯌ‌ꯦ
ꯎꯝ ꯑꯗꯨꯒꯤ ꯑꯣꯏꯔꯝꯅꯦꯕ ꯑꯩ ꯅꯉꯣꯟꯗ ꯇꯧꯕꯗ ꯌꯥꯗꯕꯀꯣ
ꯎꯝ
ꯆꯥꯛ ꯊꯣꯡꯉꯕꯣ
ꯊꯣꯡꯗꯦꯗ ꯂꯥꯛꯄꯒ ꯐꯃꯨꯡꯗ ꯂꯣꯡꯉꯒ ꯊꯕꯛ ꯑꯁꯤ ꯊꯕꯛ ꯀꯩꯅꯣꯝꯃ ꯇꯧꯔꯝꯃꯤꯁꯤꯅꯤ ꯍ‌ꯣꯠꯅꯕ ꯂ‌ꯦꯞꯄ ꯌꯥꯗ‌ꯦ
ꯍꯩꯁ ꯅꯨꯡꯇꯤꯒꯤ ꯍ‌ꯣꯠꯅꯒꯗꯕꯅ‌ꯦ
ꯅꯨꯡꯇꯤꯒꯤ ꯍ‌ꯣꯠꯅꯒ ꯍ‌ꯣꯠꯅꯒꯗꯕꯅ‌ꯦ
ꯆꯥꯛ ꯍꯤꯟꯁꯥꯡꯗꯤ ꯀꯩꯀꯩ ꯆꯥꯔꯒꯦ ꯑꯌꯨꯛꯇ
ꯑꯌꯨꯛꯇꯤ ꯑꯣ ꯀꯩꯅꯣ ꯆꯥꯏ ꯉꯥꯁꯏꯗꯣ ꯀꯤ ꯊꯣꯡꯕ ꯆꯥꯏ ꯑꯗꯨꯒ ꯍꯪꯒꯥꯝ ꯆꯒꯦꯝꯄꯣꯝꯕ
ꯑꯣ ꯍꯥꯎꯑꯦꯅ ꯎꯝ ꯑꯗꯨꯝ ꯊꯕꯛꯀꯨꯝꯕ ꯆꯠꯄ꯭ꯔꯥ ꯅꯠꯇ꯭ꯔꯒ ꯀꯃꯥꯏ ꯀꯃꯥꯏ ꯇꯧꯔꯤꯒꯦ ꯍꯟꯗꯛꯇꯤ
ꯇꯥꯕ꯭ꯔꯣ
ꯇꯕ꯭ꯔꯣ ꯑꯧ ꯇꯥꯏ
ꯑꯣ ꯇꯥꯏꯌꯦ ꯑꯁ ꯇꯥꯗꯕ꯭ꯔꯣ ꯇꯥꯏꯕ ꯍꯧꯖꯤꯛ ꯑꯩꯅ ꯇꯧꯒꯗꯣ ꯇꯧꯕꯗꯣ ꯇꯧꯕꯗꯣ
ꯎꯝ
ꯑꯗꯨꯝ ꯇꯧ ꯔ ꯌꯦꯠꯄꯗꯣ ꯇꯧꯔꯛꯑꯒ ꯂꯩꯕꯗꯣ ꯍꯧꯖꯤꯛꯁꯨ ꯇꯧꯔꯛꯑꯦꯕ ꯑꯗꯨꯏꯅꯅꯦ ꯑꯩ ꯋꯥ ꯉꯥꯡꯗ꯭ꯔꯤꯗꯣ
ꯀꯩꯁꯨ ꯀꯥꯏꯗꯦꯗ
ꯄꯨꯔ ꯕꯦꯔꯥ ꯅꯤꯍꯦ
ꯆꯦꯛꯁꯤꯟꯅ ꯇꯧꯍꯦ ꯆꯦꯛꯁꯤꯟꯍꯧꯗ꯭ꯔꯗꯤ ꯁꯣꯏꯒꯤꯅꯤꯃꯨꯛ
ꯑꯍꯥꯟꯕ ꯑꯣꯏꯕꯒꯤ ꯃꯥꯁꯦ ꯀꯔꯤꯁꯨ ꯈꯪꯗ꯭ꯔꯕ ꯖꯥꯠꯅꯤꯗ
ꯎꯞ ꯀꯩꯅꯣ ꯃꯣꯏꯅ ꯑꯃ ꯃꯣꯏꯒꯤ ꯑꯃ ꯁꯦꯝꯈꯤꯕꯅꯦꯕꯀꯣ ꯑꯗꯨꯨꯁꯨꯃꯥꯏꯅ ꯇꯧꯕ ꯌꯥꯏꯌꯦ ꯇꯧꯕ ꯌꯥꯗꯦ ꯍꯥꯏꯕꯗꯣ
ꯎꯝ
ꯑꯗꯨ ꯅꯉꯣꯟꯗ ꯂꯩꯥꯔꯗꯤ ꯊꯥꯕꯤꯈꯣ
ꯑꯩꯅ ꯅꯪ ꯇꯧꯗ꯭ꯔꯤꯉꯩꯗ ꯐꯖꯅ ꯄꯥꯑꯣ ꯍꯥꯏꯔꯒ ꯈ ꯈꯥ ꯕꯨꯗꯤ ꯄꯥꯏꯌꯦꯕꯀꯣ ꯑꯗꯨ
ꯈꯪ ꯐꯖꯅ ꯄꯥꯗꯕꯩ ꯑꯣꯏꯔꯝꯅꯤ
ꯑ ꯌꯨꯝꯗ ꯍꯥꯏꯁꯦ ꯀꯥꯏꯗꯅꯣꯍ ꯍꯥꯏ ꯍꯥꯡꯂꯛꯄꯗꯨꯗ ꯑꯩꯁꯦ ꯌꯥꯔꯦ ꯇꯣꯑꯥ ꯁꯤꯗ ꯍ ꯍꯥꯏꯗꯨ
ꯁꯛ ꯈꯪꯅꯕ꯭ꯔꯣ
ꯈꯪꯗꯦꯗ ꯀꯅꯅꯣ ꯍꯥꯏꯕꯗꯣ ꯈꯪꯗꯦꯗ
ꯑꯣ ꯄꯨꯟ ꯇꯧ ꯇꯔ ꯃꯜꯂꯦꯀꯣ
ꯑ ꯐꯣꯡꯗꯧ ꯇꯧꯔ ꯍꯥꯏꯗꯤ ꯀꯩꯅꯣꯃ ꯁꯦꯝꯃꯤꯗꯅꯀꯣ ꯑꯩꯈꯣꯏ ꯃꯌꯥꯝꯒꯤ ꯄꯨꯟꯐꯝꯗꯣ
ꯎꯝ ꯑꯩꯗꯤ ꯌꯥꯎꯗꯦꯗ ꯑꯗꯨꯗꯣ
ꯑꯗꯨꯗꯒꯤ ꯂꯧꯊꯣꯛꯄꯖꯥꯠꯅꯦ
ꯑꯣ ꯑꯣ ꯗꯤ ꯌꯥꯎꯗꯦ ꯑꯗꯨ ꯑꯗꯨꯒꯤꯗꯣ ꯎ ꯅꯍꯥꯟꯗꯒꯤ ꯅꯪꯗꯤ ꯑꯩꯅ ꯇꯧꯕꯗꯣ ꯑꯗꯨꯝ ꯀꯔꯤꯁꯨ ꯇꯧꯕ ꯌꯥꯗ꯭ꯒ ꯂꯩꯕꯅꯦ ꯃꯁꯤꯗ ꯑꯃꯨꯛ ꯌꯥꯏ
ꯑꯁ ꯑꯩꯒꯤꯁꯨ ꯉꯁꯥꯏ ꯌꯥꯔꯝꯗꯕꯅꯦ ꯑꯗꯨ ꯍꯧꯖꯤꯛꯃꯨꯛ ꯌꯥꯔꯦ ꯑꯗꯨꯕꯨ ꯈꯪꯗꯦ ꯍꯣꯔꯦꯟ ꯉꯍꯥꯛ ꯔꯩꯗꯤ ꯌꯥꯔꯝꯃꯔꯣꯏ
ꯎꯝ ꯑꯧ ꯊꯣꯡꯒꯤꯔꯣꯏ ꯉꯥꯏꯍꯥꯛ ꯂꯩꯔꯒ ꯊꯣꯡꯉꯅꯤ
ꯀꯩ ꯏꯟꯖꯥꯡ ꯊꯣꯡꯗꯨꯏꯕ
ꯉꯁꯤꯗꯤ ꯀꯥꯡꯁꯣꯏ ꯆꯥꯔꯅꯤ ꯅꯣꯏꯗꯤ
ꯈꯪꯗꯦꯗ ꯏꯃꯥꯅ ꯀꯩ ꯀꯩꯅꯣꯝꯃ ꯇꯧꯍꯧꯕꯅꯤ ꯍꯦꯛ ꯂꯥꯛꯄꯒ ꯑꯩ ꯆꯥꯛꯈꯨꯝꯔꯣꯝꯗ ꯆꯪꯗꯤꯌꯦ ꯁꯤꯗ ꯑꯩꯒꯤ ꯀꯥꯗ ꯆꯪꯉꯒ ꯐꯃꯨꯡꯗ ꯂꯣꯡꯑꯒ ꯊꯣꯡ ꯂꯣꯜꯂꯒ ꯍꯧꯖꯤꯛ ꯇꯧꯔꯝꯃꯤꯁꯤꯅꯤ ꯆꯥꯁꯤ
ꯊꯕꯛ ꯌꯥꯝ ꯐꯩꯅꯦ ꯁꯤꯅ ꯃꯔꯨꯅꯦ ꯈꯣꯏꯒꯤꯗꯤ ꯅꯪ ꯀꯩꯅꯣ ꯍꯟꯗꯛ ꯀꯩꯀꯥ ꯇꯧꯏ ꯍꯥꯏꯕꯗꯣ ꯅꯨꯡꯉꯥꯏꯕ꯭ꯔꯣ ꯑꯦꯛꯖꯝ ꯀꯩꯀꯥ ꯀꯩꯅꯣ ꯇꯧꯏ ꯍꯥꯏꯕꯗꯣ
ꯀꯔꯤꯒ ꯅꯃꯥꯟꯅꯕꯤ ꯈꯤꯅꯩ ꯍꯥꯏꯕꯗꯨꯔꯣ
ꯑꯥ ꯑꯃꯨꯛ ꯑꯗꯣ ꯅꯪ ꯇꯝꯗꯣꯏꯔ ꯀꯃꯥꯏꯅ ꯇꯧ ꯑꯥ ꯇꯝꯃꯣꯏꯗ ꯎꯝ ꯑꯗꯣ ꯃꯣꯏꯒꯤ ꯃꯥꯔꯛ ꯀꯨꯟꯊ꯭ꯔꯥ ꯃꯨꯛ ꯍꯦꯟꯕꯁꯤꯡꯗꯤ ꯑꯗꯨꯝ ꯁꯦꯂꯦꯛꯁꯟ ꯀꯩꯀꯥ ꯑꯗꯨꯝ ꯐꯪꯅꯤ ꯍꯥꯏꯌꯦ ꯑꯗꯨꯒꯨꯝꯗꯤ ꯇꯥꯏꯌꯦ
ꯈꯪꯗꯦꯅꯦ ꯑꯩꯈꯣꯏꯒꯤꯗꯤ ꯇꯧꯕꯤꯔꯛꯇꯦ
ꯁꯤ ꯑꯃ ꯅꯣꯏ ꯌꯨꯝꯒꯤ ꯃꯊꯛꯇ ꯂꯩꯕ ꯅꯨꯄꯤꯗꯣ ꯃꯥꯅ ꯍꯥꯏꯔꯛꯄꯅꯤꯗꯥ ꯃꯅꯥꯎꯅꯨꯄꯤꯒ ꯆꯠꯇꯧ ꯃꯥꯜꯂꯦ ꯃꯣꯏꯒꯤꯁꯨ
ꯎꯝ ꯀꯩꯗꯧꯉꯩ ꯆꯠꯀꯦ ꯍꯥꯏꯕ꯭ꯔꯥ ꯑꯗꯨꯗꯤ ꯈꯪꯗ꯭ꯔꯦꯀꯣ
ꯐꯣꯝ ꯀꯥꯎꯟꯁꯤꯂꯤꯡ ꯐꯣꯝꯒꯨꯝꯕ ꯊꯥꯗꯔ꯭ꯤ ꯍꯥꯏꯌꯦ ꯑꯗꯨ ꯊꯥꯕ ꯂꯣꯏꯔꯀꯥꯟꯗ ꯑꯣꯏꯅ ꯒꯌ꯭ꯟ ꯇꯥꯅꯤ ꯍꯥꯏꯕꯅꯦ
ꯑꯣ ꯍꯧꯖꯤꯛꯐꯥꯎ ꯀꯧꯗ꯭ꯔꯤ ꯃꯥꯜꯂꯦꯀꯣ ꯗꯨꯗꯤ
ꯎꯝ ꯑꯒꯁ ꯀꯨꯝꯕꯗ ꯅꯠꯇꯔ꯭ꯒ ꯖꯨꯂꯥꯏ ꯂꯥꯁ ꯀꯨꯝꯕꯗ ꯖꯨꯂꯥꯏ ꯂꯥꯁ ꯋꯤꯛ ꯀꯨꯝꯕꯗ ꯍꯥꯏꯕꯒꯨꯝ ꯇꯧꯋꯦ
ꯅꯣꯏ ꯆꯠꯅꯤꯡꯕ ꯆꯠꯆꯔꯁꯅꯣ ꯑꯩꯈꯣꯏꯒꯤꯗꯤ ꯑꯗꯨꯃꯠꯇ ꯉꯝꯗ꯭ꯔꯕ꯭ꯔ ꯈꯪꯗꯦ
ꯗꯥꯎꯟ ꯗꯥꯎꯗꯁꯨ ꯂꯩꯔ ꯃꯥꯜꯂꯦꯀꯣ ꯑꯗꯨꯒꯤꯗꯣ
ꯍꯣꯏ ꯗꯥꯎꯗꯁꯨ ꯂꯩ ꯑꯩꯗꯤ ꯅꯃꯥꯟꯅꯕꯤꯗꯣ ꯌꯥꯝ ꯊꯥꯖꯔꯒ ꯂꯩꯕꯅꯦꯕ ꯃꯅꯥꯎꯅꯨꯄꯤꯗꯒꯤ ꯑꯗꯨꯒ ꯂꯥꯜ ꯍꯣꯏ
ꯁꯨ ꯗꯨꯝ ꯌꯥꯝ ꯄꯥꯕꯅꯦꯕ
ꯑꯁ ꯗꯥꯎꯅ ꯑꯣꯏꯔ ꯃꯥꯜꯂꯤꯗꯀꯣ
ꯄꯝꯕꯤꯗ꯭ꯔꯕ ꯃꯥꯜꯂꯦ
ꯇꯥꯏꯌꯦ
ꯐꯕꯨꯗꯤ ꯐꯩꯗ ꯑꯗꯨꯁꯨ
ꯑꯣ ꯄꯨꯡ ꯀꯌꯥꯗ ꯇꯨꯝꯕ꯭ꯔꯣ
ꯑꯩꯗꯤ ꯄꯨꯡ ꯇꯔꯥ ꯃꯈꯥꯏꯗ ꯇꯨꯝꯃꯦ ꯑꯌꯨꯛ ꯉꯟꯇꯥꯅ ꯍꯧꯒꯠꯂꯦꯕꯀꯣ ꯍꯟꯗꯛ ꯇꯤ ꯊꯕꯛ ꯂꯩꯕꯒꯤ
ꯑꯌꯨꯛ ꯉꯟꯇꯥ ꯍꯥꯏꯁꯦ ꯄꯨꯡ ꯀꯌꯥꯗ ꯑꯣꯏꯒꯦ
ꯄꯨꯡ ꯃꯉꯥ ꯑꯗꯨꯋꯥꯏꯗ ꯍꯧꯒꯠꯂꯦ ꯅꯪꯗꯤ ꯀꯩꯀꯩ ꯇꯧꯔꯤꯅꯣ ꯍꯟꯗꯛꯁꯦ
ꯍꯥꯟꯅꯒꯤꯗꯣ ꯗꯨꯝ ꯂꯩꯔꯤꯌꯦ ꯍꯥꯟꯅꯒꯤ ꯗꯨꯃꯥꯏꯅ
ꯑꯣ ꯂꯩꯕ ꯅꯨꯡꯉꯥꯏꯕ꯭ꯔꯣ ꯅꯣꯏꯔꯣꯝꯗꯗꯤ
ꯂꯩꯕ ꯅꯨꯡꯉꯥꯏꯕ꯭ꯔꯥ ꯅꯨꯡꯉꯥꯏꯇꯕ꯭ꯔꯥ ꯈꯪꯗꯦꯗ ꯃꯥꯏ ꯆꯥꯅꯗꯦꯗ
ꯎꯝ ꯆ꯭ꯔꯁꯀꯨꯝꯕꯗꯤ ꯆꯠꯇ꯭ꯔꯕꯣ
ꯆꯠꯂꯦ ꯆꯠꯂꯦ ꯑꯩ ꯅꯩꯔꯤꯅꯤ ꯀꯩꯅꯣ ꯁꯤ
ꯅꯣꯏ ꯑꯗꯨ ꯑꯗꯨꯗ ꯆꯠꯂꯤꯔꯣ ꯅꯥ ꯇ꯭ꯔꯒ ꯑꯁ ꯀꯩꯅꯣꯒꯤ ꯑꯥꯔ ꯕꯤ ꯁꯤ ꯁꯤ ꯑꯗꯨꯗꯣ ꯆꯠꯂꯤꯔꯣ
ꯑꯩ ꯑꯅꯤꯃꯛ ꯆꯜꯂꯤ
ꯃꯊꯪ ꯁꯟꯗꯦꯗ ꯆꯠꯁꯦ
ꯑꯁ ꯑꯦꯁ ꯂꯩꯗꯤ ꯆꯠ ꯁꯦ ꯍꯥꯏꯔꯒ ꯑꯥ ꯌꯥꯏ ꯌꯥ ꯌꯥꯗꯦꯗ ꯍ
ꯐꯤꯔꯣꯟ ꯀꯩꯀꯥ ꯂꯩꯇꯕꯒꯤꯅꯤꯗ
ꯍꯣꯏ ꯉꯔꯥꯡꯖꯨ ꯅꯣꯏꯒꯤ ꯅꯃꯥꯟꯅꯕꯤꯗꯣ ꯑꯃ ꯆꯠꯁꯦ ꯍꯥꯏꯔꯒ ꯑ ꯀꯔꯤꯁꯨ ꯄꯨꯔꯛꯇꯦ ꯍꯥꯏ ꯑꯗꯨ ꯈꯣꯡꯒ꯭ꯔꯥꯎ ꯁꯦꯂꯨ ꯂꯥꯎ ꯍꯥꯏꯔꯦ ꯈꯣꯡꯒ꯭ꯔꯥꯎꯁꯨ ꯂꯩꯇꯦ ꯍꯥꯏꯌꯦ
ꯐꯤꯔꯣꯜꯗꯤ ꯌꯥꯝ ꯂꯩꯕꯅꯦ ꯃꯣꯏꯅ ꯇꯟꯕꯒꯤꯅꯦ ꯃꯊꯪꯗ ꯆꯠꯁꯤꯔ ꯎꯝ ꯃꯊꯪ ꯆꯠꯁꯤꯔꯅ ꯈꯜꯂꯝꯃꯤꯅꯦ ꯉꯁꯥꯏ ꯐꯤꯔꯣꯟ ꯀꯩꯀꯥꯁꯨ ꯂꯧꯕ ꯆꯠꯂꯦꯕꯀꯣ
ꯑꯣ ꯑꯩꯅꯅꯦ ꯑꯈꯣꯏꯗꯒꯤ
ꯑꯥ ꯑꯩꯈꯣꯏ ꯅꯤꯅꯦꯈꯣꯏꯗ ꯊꯝꯃꯦꯕ ꯉꯁꯥꯏ ꯆꯠꯂꯦꯕ
ꯑꯣ ꯑꯗ ꯑꯗꯨꯗꯤ ꯑꯩ ꯑꯩꯈꯣꯏꯗꯤ ꯂꯧꯕ ꯂꯧꯕ ꯊꯤꯟꯕ ꯑꯗꯨꯃꯥꯏꯅ ꯇꯧꯗꯣꯏꯅꯦ ꯑꯗꯨ ꯒꯥꯔꯤ ꯑꯆꯧꯕꯗꯗꯤ ꯆꯠꯂꯔꯣꯏ ꯍꯥꯏꯗꯤ ꯏꯀꯥꯏꯕ ꯑꯗꯨꯗ ꯑꯥ ꯇꯣꯏꯅ ꯆꯠꯇꯕꯒꯤꯀꯣ
ꯎꯝ
ꯏꯀꯥꯏꯗꯣ
ꯑꯗꯨꯗ ꯀꯩꯗ ꯂꯥꯛꯇꯣꯏꯕ ꯑꯗꯨꯗꯤ
ꯑꯈꯣꯏ ꯒꯥꯔꯤ ꯃꯆꯥꯗ ꯂꯥꯛꯀꯦ ꯑꯗꯨꯒ ꯅꯠꯇ꯭ꯔꯒ ꯏꯅꯥꯎꯄꯥ ꯊꯤꯟꯍꯟꯕ ꯑꯃ ꯅꯠꯇ꯭ꯔꯒ ꯑꯥ ꯑꯁꯤ ꯅꯣꯏꯒꯤ ꯅꯣꯏ ꯅꯣꯏꯗꯒꯤ ꯍꯦꯛ ꯇꯤꯟꯅꯕ ꯃꯤ ꯃꯆꯥꯗꯣ ꯈꯪꯕ꯭ꯔꯥ
ꯑꯩꯈꯣꯏꯒ ꯍꯦꯛ ꯇꯤꯟꯅꯕ
ꯑꯍꯣꯏ ꯏꯅꯥꯎꯅꯨꯕꯤꯒ ꯇꯤꯟꯅꯕꯅꯦ
ꯀꯅꯥ ꯀꯅꯥꯔꯣ ꯈꯪꯗꯦꯅꯦ
ꯑꯗꯨꯒꯤ ꯃꯌꯥꯝꯕꯖꯨ ꯑꯁ ꯑꯩꯕꯨ ꯍꯦꯛ ꯍꯦꯛ ꯂꯧꯕ ꯂꯥꯛꯑꯦꯕ
ꯀꯅꯥꯔꯣ ꯈꯪꯗꯦꯅꯦ
ꯍꯣꯔꯦꯟ ꯍꯥꯏꯒꯦ
ꯑꯥ ꯃꯤ ꯑꯗꯨꯝ ꯌꯥꯝꯅ ꯆꯠꯇꯕ꯭ꯔꯥ ꯑꯥ ꯑꯁꯣꯝꯗ ꯂꯩꯕꯗꯤ
ꯑꯩꯅ ꯂꯩꯕ ꯃꯐꯝꯁꯤꯔꯣ ꯍꯣꯏ ꯆꯠꯇꯦ ꯃꯣꯏ ꯆꯠꯇꯕꯅꯦ
ꯁꯟꯗꯦꯗ ꯌꯥꯔꯗꯤ ꯆꯠꯁꯤꯀꯣ ꯑꯈꯣꯏꯁꯨ ꯑꯃꯨꯛ ꯍꯥꯏꯔꯛꯀꯦ ꯑꯩꯈꯣꯏꯁꯨ ꯍꯥꯏꯗꯤ ꯑꯗꯨꯝ ꯅꯨꯡꯇꯤꯒꯤ ꯑꯗꯨꯝ ꯁꯟꯗꯦ ꯈꯨꯗꯤꯡꯒꯤ ꯆꯠꯇꯕꯅꯤꯅ ꯑꯁ ꯇꯟꯗꯤ ꯇꯜꯂꯦ
ꯑꯗꯨ ꯅꯣꯏ ꯅꯣꯏ ꯖꯒꯥꯗꯨꯗꯤ ꯃꯤ ꯌꯥꯝꯃꯦꯅ ꯑꯗꯨꯗ
ꯑꯁ ꯃꯤ ꯌꯥꯝꯃꯦ ꯎꯝ ꯕꯖꯥꯔ ꯃꯅꯥꯛ ꯗꯨꯁꯨ ꯃꯤ ꯇꯔꯥꯃꯨꯛ ꯍꯦꯜꯂꯝꯅꯤ ꯃꯣꯏꯅ ꯇꯣꯡꯉꯛꯄꯗꯣ
ꯑꯣ
ꯑꯁ ꯐꯅꯦꯛ ꯀꯩꯀꯥ ꯁꯦꯠꯂꯒ ꯆꯠ ꯆꯠꯊꯣꯛꯄꯗꯨ ꯅꯨꯡꯉꯥꯏꯇꯕꯀꯣ ꯃꯤ ꯃꯌꯥꯝꯅ ꯌꯦꯡꯕꯒꯤ
ꯑꯁ
ꯑꯗꯨ ꯁꯦꯠꯂꯒ ꯅꯪ ꯆꯥꯎꯊꯣꯛꯑꯒ ꯆꯠꯀꯗꯝꯅꯤ ꯀꯩꯅꯣꯅꯦ ꯑꯗꯨꯃꯥꯏꯅ ꯅꯨꯡꯉꯥꯏꯇꯦ ꯍꯥꯏꯕ ꯈꯟꯕ ꯌꯥꯗꯦ ꯑꯗꯨ ꯐꯖꯕꯗꯣ ꯃꯤ ꯃꯌꯥꯝ ꯎꯍꯜꯂꯒ ꯑꯩꯁꯦ ꯁꯤꯅꯦ ꯍꯥꯏꯔꯒ ꯃꯨꯛꯈꯥꯏꯔꯒ ꯆꯠꯀꯗꯕꯅꯤꯅꯦ ꯑꯁ
ꯍꯥ ꯇꯜꯂꯕ ꯑꯒꯣꯏꯅ ꯑꯗꯨꯒꯨꯝꯕꯗꯣ ꯈꯣꯡꯒ꯭ꯔꯥꯎꯒꯨꯝꯕ ꯈꯣꯡꯒ꯭ꯔꯥꯎꯒꯨꯝꯕꯗꯤ ꯁꯦꯠꯅꯤꯡꯕ ꯑꯗꯨꯨꯕꯨ ꯆꯠꯅꯕꯗꯤ ꯑꯝꯇ ꯂꯩꯇꯕꯩꯅꯤ
ꯑꯩ ꯏꯕꯦꯃ ꯅꯪꯀꯣ
ꯅꯪ ꯃꯄꯥꯜꯂꯣꯝꯗ ꯆꯠꯄꯅ ꯐꯗꯧ ꯃꯥꯝꯂꯦ ꯍꯦ ꯍꯦ
ꯐꯤꯔꯣꯟꯜ ꯀꯩꯀꯥ ꯐꯖꯕ ꯁꯦꯠꯇꯣꯏꯁꯦ ꯏꯀꯥꯏꯅꯦ
ꯑꯁ ꯁꯛ ꯐꯖꯕ ꯅꯣꯏꯅꯕ ꯑꯗꯨꯃꯥꯏꯅ ꯍꯥꯏꯔꯗꯤ ꯑꯈꯣꯏꯗꯤ ꯌꯦꯡꯕ ꯌꯥꯔꯔꯣꯏꯗ
ꯏꯁ ꯏꯁ ꯅꯪꯁꯨ ꯐꯖꯩ ꯍꯦ ꯔꯁꯤ ꯃꯇꯨꯝ ꯃꯇꯨꯝ ꯂꯩꯔꯗꯅ ꯍꯥ ꯍꯥ ꯍꯥ
ꯁꯣꯏꯔꯦ ꯍꯥꯟꯅꯒꯤ ꯍꯥꯥꯟꯅ ꯂꯩꯔꯝꯕ ꯔꯁꯤꯗꯣ ꯂꯣꯏ ꯃꯥꯡꯒ꯭ꯔꯦ
ꯅꯪ ꯍꯥꯟꯗꯥꯛ ꯁꯥꯝꯁꯨꯇꯦꯟꯅ ꯀꯥꯛꯄ ꯃꯥꯜꯂꯦꯀꯣ
ꯍꯣꯏ ꯀꯦꯀ ꯀꯥꯛꯑꯦ
ꯎꯝ ꯀꯩꯒꯤꯅꯣ ꯁꯝ ꯁꯥꯥꯡꯕꯅ ꯐꯖꯩ
ꯎꯝ ꯁꯝ ꯇꯦꯟꯕꯗꯣ ꯃꯤ ꯃꯌꯥꯝꯁꯨꯃꯥꯏ ꯍꯥꯏ ꯅꯪ ꯋꯥꯈꯜ ꯅꯨꯡꯉꯥꯏꯇꯕ꯭ꯔꯥ ꯍꯥꯏꯌꯦ ꯑꯗꯨꯃꯥꯏꯟ
ꯎꯝ ꯐꯖꯩꯗ ꯑꯗꯨꯖꯨ ꯑꯉꯥꯡ ꯃꯥꯜꯂꯦ
ꯑꯩꯕꯨ ꯃꯤꯖꯤꯡ ꯎꯕ ꯀꯥꯟꯗ ꯀ꯭ꯂꯥꯁ ꯑꯥ ꯃꯍꯩꯔꯣꯏ ꯇꯔꯦꯠ ꯅꯤꯄꯥꯜ ꯃꯥꯄꯜ ꯀ꯭ꯂꯥꯁ ꯃꯥꯄꯜ ꯀꯥꯕ꯭ꯔꯥ ꯍꯥꯡꯉꯦ ꯑꯗꯨꯃꯥꯏꯅ
ꯅꯪ ꯑꯗꯨꯝ ꯌꯦꯡꯕꯀꯥꯟꯗ ꯀ꯭ꯂꯥꯁ ꯀꯩꯅꯣꯒꯨꯝꯕ ꯀꯥꯕ ꯃꯥꯜꯂꯦ ꯑꯦꯂꯚꯦꯟꯒꯨꯝꯕ ꯀꯥꯕꯗꯤ ꯃꯥꯜꯂꯦ
ꯑꯁ ꯅꯪꯅ ꯇꯔꯥꯃꯊꯣꯏ ꯍꯥꯏꯔꯤꯕ ꯃꯤꯅ ꯇꯔꯦꯠ ꯅꯤꯄꯥꯟ ꯃꯥꯄꯟ ꯍꯥꯏꯔꯤꯕ ꯑꯁ ꯅꯪꯁꯤꯁꯨ
ꯑꯗꯨꯝ ꯑꯉꯥꯡ ꯃꯥꯜꯂꯦꯗ ꯅꯪꯗꯤ
ꯀꯪꯕꯩꯅꯤꯗ ꯏꯀꯪ ꯀꯪꯉꯒ ꯏꯋꯥꯡ ꯋꯥꯡ
ꯆꯥꯛ ꯌꯥꯝ ꯆꯥꯎꯋꯣ
ꯑꯁ ꯈꯪꯗꯔꯦꯗ ꯃꯤꯁꯤꯡꯁꯦ ꯀꯩꯅꯣ ꯇꯧꯋꯦ ꯀꯪꯕ ꯃꯤꯁꯤꯡꯁꯦ ꯆꯛ ꯌꯥꯝ ꯆꯥꯎ ꯑꯗꯨꯝ ꯍꯥꯏ ꯂꯩꯔꯦ ꯃꯅꯨꯡꯗ ꯅꯪ ꯀꯔꯤ ꯇꯧꯔꯤꯕ꯭ꯔꯥ ꯍꯥꯏꯕꯗꯤ ꯁꯨꯝꯃꯥꯡ ꯍꯪꯕꯤꯗꯦ ꯆꯥꯛ ꯆꯥꯛ ꯆꯥꯛ ꯆꯥꯛ ꯑꯗꯨꯝ ꯍꯥꯏꯂꯩꯌꯦ
ꯆꯥꯛꯁꯨ ꯆꯥꯗꯕꯩꯒꯤꯅꯦ
ꯆꯥꯛꯇꯤ ꯆꯥꯏꯗ ꯃꯤꯁꯦ ꯋꯥꯈꯜ ꯅꯨꯡꯉꯥꯏꯔꯗꯤ ꯑꯗꯨꯝ ꯂꯣꯏꯅꯃꯛ ꯐꯖꯕꯅꯦ ꯋꯥꯈꯜꯕꯨ ꯅꯨꯡꯉꯥꯏꯇ꯭ꯔꯕ ꯀꯔꯤꯁꯨ ꯇꯧꯅꯤꯡꯗꯕꯅꯦ
ꯋꯥꯈꯜꯅ ꯃꯔꯨꯅꯤ ꯍꯥꯌꯦꯡꯗꯤ ꯑꯗꯨꯝ ꯊꯕꯛ ꯀꯩꯀꯥ ꯑꯃꯨꯛ ꯆꯠꯇꯣꯏꯔꯣ
ꯏꯁꯤꯡ ꯁꯣꯛꯑꯝꯃꯤꯔꯣ
ꯍꯥꯥ
ꯏꯁꯤꯡ ꯁꯣꯛꯄ꯭ꯔꯣ
ꯎꯝ ꯁꯣꯛꯇꯦ ꯑꯗꯨꯝ ꯐꯝꯃꯒ ꯂꯩꯌꯦ ꯍꯧꯖꯤꯛꯇꯤ
ꯑ ꯁꯤꯗ ꯑ‌ ꯑꯈꯣꯏ ꯈꯨꯟꯒꯤ ꯅꯨꯄꯤ ꯑꯃ